ꯎꯝ ꯑ
ꯃꯅꯥꯒꯅ ꯂꯩꯅꯣ
ꯑ ꯀꯩꯅꯩꯅꯣꯒꯗꯌꯦꯦ ꯔ ꯑꯗꯣ ꯎꯝ ꯉꯁꯥꯏꯗꯣ ꯑꯩ ꯋꯥ ꯉꯥꯡꯕ ꯂꯣꯏ ꯅꯠꯇ꯭ꯔꯔꯤ ꯉꯁꯥꯏꯗꯣ ꯑꯩꯒ ꯆꯦꯟꯅꯥꯏꯗ ꯀꯩꯅꯣ ꯑꯩꯈꯣꯏ ꯑꯗꯨꯝ ꯈꯪꯅꯕ ꯅꯨꯄꯥꯃꯛ ꯀꯣ ꯃꯣꯏꯗ ꯃꯥꯗꯣ ꯆꯦꯟꯅꯥꯏꯗ ꯂꯩꯔꯝꯅꯦꯕ ꯑꯗꯨꯒ ꯉꯁꯥꯏ ꯀꯣꯜ ꯇꯧꯔꯒ ꯍꯧꯖꯤꯛꯀꯥꯟꯁꯨ ꯆꯦꯟꯅꯥꯏꯗ ꯂꯩꯔꯤꯕ꯭ꯔꯥ ꯍꯥꯏꯔ ꯂꯩꯇ꯭ꯔꯦ ꯕꯦꯡꯒ꯭ꯂꯣꯔꯗ ꯂꯩꯌꯦꯦ ꯍꯥꯏꯔ ꯃꯥꯒꯤꯗꯣ ꯁꯦꯜꯁꯀꯤꯅꯤ ꯍꯥꯏꯌꯦ ꯇ꯭ꯋꯦꯟꯇꯤ ꯍꯦꯜꯂꯦ ꯃꯥꯒꯤ ꯃꯥꯒꯤ ꯁꯦꯂꯔꯤꯗꯣ
ꯇꯨꯇꯤ ꯍꯦꯂ ꯍꯥ
ꯅꯪ ꯆꯠꯅꯤꯡꯕ꯭ꯔꯕ
ꯊꯕꯥꯜ ꯂꯩꯔꯗꯤ ꯑꯩꯒꯤꯁꯨ ꯍꯥꯏꯕꯤꯌꯣ ꯍꯥꯏꯔꯒ ꯍꯧꯖꯤꯛꯀꯥꯟꯒꯤꯗꯤ ꯈꯪꯗꯦ ꯑꯗꯣ ꯍꯥꯏꯗꯤ ꯍꯥꯏꯕꯤꯒꯦ
ꯑꯣ ꯅꯨꯄꯥꯒꯤꯔꯣ ꯍꯥꯏꯁꯤꯕꯣ ꯄꯥꯏ꯭ꯔꯣꯅꯪ ꯍꯥꯏꯗꯣ
ꯎꯝ ꯑꯩꯒꯤ ꯀꯣ ꯃꯣꯏꯒꯤ ꯀꯝꯄꯅꯤ ꯀꯝꯄꯅꯤꯅꯤ ꯍꯥꯏ ꯁꯦꯜꯁꯀꯤ ꯑꯗꯨꯝ ꯆꯠꯄꯅꯤ ꯍꯥꯏ ꯁꯦꯂꯔꯤꯗꯣ ꯌꯥꯝꯃꯦ ꯍꯥꯏꯕ
ꯑꯣ
ꯍꯥꯏꯕꯤ
ꯆꯂꯣꯗꯅ ꯇꯧꯅꯤꯒꯗꯤ
ꯑꯗꯨ ꯀꯣ ꯎꯝ ꯃꯣꯏꯗ ꯀꯨꯨꯝꯗꯦ ꯁꯪ ꯄꯤꯔꯦ ꯍꯥꯏ ꯔꯦꯟꯗ ꯂꯩꯗꯅꯤ ꯍꯥꯏꯌꯦ ꯆꯦꯟꯅꯥꯏꯗꯤ ꯂꯩꯕ ꯑꯦ ꯕꯦꯡꯒ꯭ꯂꯣꯔꯗꯤ ꯂꯩꯕ ꯅꯨꯡꯉꯥꯏꯌꯦ ꯏꯪꯕꯒꯤ ꯌꯥꯏ
ꯆꯠꯂꯨꯗꯅ ꯂꯩ ꯂꯩꯔꯦ ꯍꯥꯏꯗꯤ ꯇꯧꯅꯤꯡꯉꯗꯤ
ꯍꯣꯏ ꯇꯥꯆꯠꯀꯦ ꯍꯥꯏꯔꯣꯅꯦ
ꯈꯪꯗ꯭ꯔꯤꯗ ꯃꯥꯁꯨ ꯅꯍꯥꯟꯗꯤ ꯍꯥꯏꯌꯦꯕ ꯑꯩꯉꯣꯟꯗꯁꯨ
ꯑꯣꯝ
ꯆꯠꯁꯤꯔꯥ ꯑꯩ ꯌꯨꯝꯗꯁꯨ ꯍꯪꯈꯤꯒꯦ ꯑꯁꯤꯗ ꯊꯕꯛ ꯇꯧꯐꯝ ꯈꯪꯗꯦ ꯄꯩꯁꯥ ꯇꯥꯟꯕ ꯀꯌꯥ ꯇꯥꯗꯦ
ꯅꯍꯥꯟꯗꯤ ꯀꯅꯣ ꯃꯥ ꯀꯩꯅꯣ ꯔꯦꯁꯇꯨꯔꯦꯟꯗ ꯇꯧꯕ ꯇꯣ ꯑꯗꯨ ꯃꯇꯝꯗꯤ ꯎꯝ ꯄꯩꯁꯥꯗꯣ ꯁꯥꯏ ꯏꯟꯀꯝꯁꯨ ꯂꯩꯕꯏꯀꯣ ꯑꯆꯥꯄꯣꯠꯁꯨ ꯌꯥꯝ ꯆꯥꯕꯅꯦ ꯃꯥꯗꯣ ꯑꯗꯨ ꯃꯇꯝꯗ
ꯈꯪꯗꯦ
ꯍꯧꯖꯤꯛꯀꯥꯟꯗꯤ
ꯍꯧꯖꯤꯛ ꯆꯥꯡ ꯑꯃꯨꯛ ꯆꯪꯗꯅ ꯗꯤꯁꯦꯝꯕꯔꯗ ꯑꯦ ꯗꯤꯁꯦꯝꯕꯣꯔ
ꯑꯗꯨꯗꯤ ꯗꯤꯁꯦꯝꯕꯔ ꯂꯣꯏꯔꯒ ꯆꯠꯂꯣ ꯍꯥꯏꯌꯣ
ꯗꯤꯁꯦꯝꯕꯔꯗ ꯊꯣꯛꯂꯛꯀꯗꯕꯗꯣ ꯃꯥꯁꯦ ꯊꯨꯅꯤꯡꯉꯦ ꯍꯥꯏꯗꯤ ꯑꯃ ꯄꯥꯔ ꯋꯥꯟꯒꯤ ꯅꯨꯄꯥꯗꯣ ꯅꯣꯏꯅꯌꯥꯝꯕꯗꯣ ꯑꯗꯨꯁꯨ ꯊꯣꯛꯇꯣꯏꯅꯤ ꯍꯥꯏꯌꯦꯦꯕ
ꯑꯗꯨꯒ ꯍꯧꯖꯤꯛꯁꯦ
ꯍꯧꯖꯤꯛ ꯃꯥꯅ ꯀꯛꯎꯔꯣꯏ ꯏ ꯑꯦ ꯆꯠꯅ ꯊꯣꯛꯑꯦ ꯆꯪꯉꯣ ꯆꯪꯉꯣꯅ
ꯑꯗꯨꯗꯤ ꯆꯪꯉꯒ ꯃꯇꯝ ꯈꯔ ꯇꯧꯔꯒ ꯃꯣꯏꯅꯤ ꯊꯣꯛꯃꯤꯟꯅꯔꯒ ꯑꯃꯨꯛ ꯆꯪꯃꯤꯟꯅꯕ ꯌꯥꯏꯅꯦ
ꯑꯗꯨ ꯀꯟꯅꯗꯤ ꯍꯥꯏꯕꯅꯤꯗ
ꯏꯟꯇ꯭ꯔꯦꯁꯤꯅꯦ
ꯍꯥꯏꯗꯤ ꯑꯃꯛ ꯔꯦꯟ ꯍꯧꯖꯤꯛ ꯆꯪꯉꯗꯤ ꯃꯥꯁꯦꯦꯟ ꯑꯇꯣꯞꯄꯗ ꯑꯃꯨꯛ ꯂꯩꯗꯣꯏꯅꯦꯗꯅ ꯃꯤ ꯃꯇꯩ ꯃꯅꯥꯎ ꯂꯩꯕꯗ ꯑꯗꯨꯗ ꯃꯣꯁ
ꯑꯣ ꯍꯧꯖꯤꯛꯐꯥꯎ ꯃꯣꯏ ꯎ ꯀꯩꯅꯣ ꯂꯩꯃꯤꯟꯅꯕ꯭ꯔꯣ ꯑꯩ ꯑꯩꯍꯥꯡꯁꯨ ꯍꯪꯕꯤꯗ꯭ꯔꯦ
ꯂꯩꯃꯤꯟꯅꯩꯌꯦ
ꯁꯤ ꯄꯥꯔꯕꯣꯟꯒꯤ ꯍꯤꯗꯥꯛꯇꯒ ꯍꯧꯖꯤꯛꯀꯥꯟ ꯊꯣꯛꯑꯅꯤ ꯍꯥꯏꯕ꯭ꯔꯥ ꯎꯝ
ꯀꯗꯧ ꯃꯥꯜꯂꯦ ꯍꯣꯏ ꯅꯍꯥꯟ ꯊꯣꯛꯇ꯭ꯔꯦꯗꯅ ꯆꯪꯗꯦ ꯃꯥꯏ ꯅꯨꯄꯤꯒ ꯆꯪꯗꯣꯏꯔꯥ ꯃꯥꯁꯦ ꯃꯌꯨꯝ ꯅꯨꯄꯤ ꯊꯤꯔꯅꯤꯅ ꯅꯍꯥꯟꯅ ꯍꯥꯏ ꯍꯧꯔꯔꯕꯅꯤꯗꯤ
ꯑꯗꯨ ꯃꯣꯏ ꯀꯩꯅꯣ ꯃꯥꯒꯤ ꯅꯨꯄꯤꯒ ꯈꯟꯅꯥꯏ ꯍꯥꯏꯕ ꯅꯠꯇ꯭ꯔꯣ ꯈꯅ ꯍꯥꯏꯕ ꯅꯠꯇ꯭ꯔꯣ ꯃꯥꯒꯤ ꯅꯨꯄꯤꯒ
ꯈꯟꯗꯧꯔꯛꯑꯣ
ꯅꯍꯥꯟꯗꯣ ꯅꯍꯥꯟꯗꯣ ꯈꯠꯅꯩ ꯑꯗꯨꯅꯦ ꯍꯥꯏꯕ ꯅꯠꯇ꯭ꯔꯣꯅꯦ ꯃꯥꯕꯨ ꯅꯠꯇ꯭ꯔꯣ
ꯍꯪꯦ ꯍꯥꯏꯗꯗꯤ
ꯎꯝ ꯎꯝ ꯉꯉꯥꯏꯔ ꯂꯩꯔꯝꯅꯤ ꯄꯤꯔꯛꯑꯣ
ꯎꯝ ꯅꯍꯥꯟꯁꯨ ꯊꯣꯛꯀꯦ ꯍꯥꯏꯔꯒ ꯊꯣꯛꯇ꯭ꯔꯦꯗꯅ ꯅꯍꯥꯟꯗꯤ ꯑꯩꯁ ꯃꯥꯅ ꯍꯥꯟꯅ ꯊꯣꯛꯇꯦ ꯊꯒꯦ ꯇꯥꯏꯇ ꯀꯛ ꯐꯤꯔꯣꯟꯒ ꯂꯩꯕ ꯆꯠꯂꯦ ꯑꯗꯨꯅ ꯇꯁꯨ ꯇꯑꯁꯨ ꯊꯣꯛꯇꯅ ꯑ
ꯑꯗꯨꯁꯨ ꯄꯩꯁꯥ ꯄꯩꯁꯥ ꯂꯩꯇ꯭ꯔꯦ ꯅꯍꯥꯟ ꯁꯇꯦ ꯇꯁꯨ ꯇꯥꯕꯗꯣ ꯔꯤꯆꯥꯔꯖ ꯇꯧꯅꯤꯡꯉꯥꯏꯁꯨ ꯄꯩꯁꯥ ꯂꯩꯇ꯭ꯔꯦ ꯍꯥꯏꯔꯒ ꯂꯩ ꯑꯗꯣ ꯀꯃꯥꯏꯅ ꯄꯥꯏꯔ ꯂꯩꯦꯕ ꯃꯥꯗꯣ
ꯑꯗꯗꯤ ꯄꯩꯁꯥ ꯇꯥꯥꯟꯕ ꯃꯤꯁꯤꯡ ꯄꯩꯁꯥ ꯂꯩꯇꯦ ꯍꯥꯏꯁꯤꯁꯨ ꯑꯩꯈꯣꯏꯁꯨꯅꯤ ꯀ ꯀꯃꯜꯗ ꯑꯕꯗꯨꯣ ꯍꯣꯏꯔꯤꯁꯔ ꯀ ꯂꯩꯗ
ꯎꯝ
ꯅꯍꯥꯟ ꯑꯩꯅ ꯔꯤꯆꯥꯔꯖ ꯂꯩꯇ ꯏꯎꯄꯥꯅ ꯄꯩꯁꯥꯕꯨꯥꯎ ꯄꯤꯔꯤꯅꯦ ꯀꯩꯅꯣ
ꯎꯝ
ꯃꯤ ꯂ ꯍꯥꯏ ꯆꯁꯤꯗ ꯑꯗꯣꯁ ꯎꯝ ꯄꯆ ꯆꯧꯒ ꯀꯔꯤ ꯄꯩꯁꯥ ꯐꯪꯝꯉꯨꯕ ꯑꯗꯨ ꯇꯣ ꯉꯥꯡꯃꯤꯔꯤꯀꯣ
ꯎꯝ
ꯈꯜꯁꯨ ꯇ ꯃ ꯇꯅ
ꯔꯦꯟ ꯊꯤꯕꯤꯔꯗꯤ ꯔꯦꯟ ꯂꯩꯔꯗꯤ ꯆꯪꯉꯅꯤꯌꯦ
ꯂꯩꯣꯏꯔꯗꯤ ꯋꯥꯛꯀꯤꯡ ꯆꯠꯅꯤꯡꯉꯥꯏ ꯂꯥꯛꯑꯣ ꯉꯁꯤ
ꯊꯕ ꯂꯩꯔꯗꯤ
ꯊꯄꯥ ꯂꯣꯏꯔꯗꯤꯦ ꯑꯩꯈꯣꯏ ꯌꯨꯝꯗ ꯑꯩꯈꯣꯏ ꯂꯣꯝꯗꯁꯨ ꯇꯨꯝꯕ ꯌꯥꯏꯅ ꯊꯥꯡꯖꯤꯡ ꯊꯥꯡꯖꯤꯡꯒꯤꯁꯤꯡ ꯖꯨꯁ ꯁꯦꯝꯦꯟꯕꯤꯒꯦ
ꯏꯁ ꯀꯥꯏꯃꯟꯗꯅ ꯆꯥꯕꯁꯨ ꯌꯥꯗꯧ ꯃꯥꯟꯗꯦ
ꯍꯥꯎꯕꯅꯦ ꯑꯦꯥ ꯄꯤꯖ
ꯗꯂ ꯑꯣ
ꯄꯛꯄꯅꯦ
ꯎꯝ ꯑꯗꯣ ꯁꯤꯗ ꯑꯃꯨꯛ ꯀꯩꯅꯣ ꯌꯦꯡꯒ ꯑꯗꯨꯝ ꯂꯩꯕ ꯌꯥꯏꯅꯣ ꯅꯣꯏ ꯏ ꯏꯂ ꯀꯩꯅꯦꯛ ꯇꯧꯕꯣ ꯂꯩꯔꯣꯏ ꯑꯗꯨꯇꯥꯥꯗꯤ ꯑꯩꯉꯣꯟꯗ ꯈꯛꯇ ꯑꯗꯨꯝ ꯀꯅꯦꯛ ꯇꯧꯔ ꯂꯩꯔꯅꯤ
ꯑꯦ ꯑꯩꯁꯨ ꯍꯟꯗꯛ ꯉꯁꯤꯗꯤ ꯕꯦꯂꯦ
ꯑꯗꯨ ꯑꯗꯨ ꯑꯣꯏꯔꯁꯨ
ꯑꯩ ꯍꯥꯏꯒꯤ
ꯇꯑꯣꯅꯦ
ꯌꯦꯉꯒꯦ ꯍꯣꯔꯦꯟ
ꯊꯕꯛ ꯂꯣꯏꯔꯒ ꯍꯦꯛ ꯂꯥꯛꯑꯣ ꯑꯗꯨꯒ ꯀꯩꯅꯣ
ꯐꯤꯔꯣꯜꯒ ꯁꯨꯨꯅꯤꯡꯉꯥꯏ ꯄꯨꯔꯛꯄ ꯃꯥꯟꯂꯦ ꯃꯥꯗꯣ
ꯑꯩ ꯗꯥꯔꯣ
ꯏꯁꯤꯡ ꯂꯩꯇꯗꯅ
ꯑꯥ ꯃꯥꯒꯤ ꯀꯩꯅꯣ ꯑꯁꯤ ꯕꯦꯁꯤꯗꯣ ꯑꯩ ꯅꯍꯥꯟꯗ ꯁꯨꯔꯝꯒꯦ ꯀꯥꯎꯔꯒ ꯍꯧꯒꯠꯇꯕ ꯑꯃꯨꯛ ꯀꯥꯎꯋꯦ ꯑꯩ ꯐꯤ ꯁꯨꯕꯁꯨ ꯅꯨꯡꯉꯥꯏꯇꯦ ꯍꯥꯏꯕꯗꯤ ꯎꯝ ꯗꯗꯥꯒꯤꯁꯨ ꯁꯨꯒꯅꯤ ꯑꯩꯒꯤꯁꯨ ꯁꯨꯒꯅꯤ ꯑꯗꯨ ꯑꯗꯨ ꯑꯣꯏꯔꯗꯤ ꯀꯩꯅꯣ ꯑꯩ ꯄ ꯈꯛꯇ ꯑꯗꯨꯝ ꯎꯕꯤꯀꯣ ꯃꯣꯏ ꯗꯣ ꯉꯥꯡꯛꯅꯤꯕꯥ ꯃꯄꯨꯗꯣ
ꯎꯝ
ꯐ꯭ꯔꯤꯗ ꯄꯪꯁꯨ
ꯍꯥꯏꯗꯤ ꯅꯣꯏꯗꯣ ꯎꯝ ꯃꯄꯥꯟ ꯊꯣꯛꯑꯗꯤ ꯀꯨꯝꯃꯗꯤ ꯗꯤ ꯃꯣꯏꯅ ꯑꯗꯨꯝ ꯆꯪꯉꯥꯏꯗꯤ ꯊꯣꯛꯄ꯭ꯔꯕ
ꯍꯥꯏꯕꯗꯤ
ꯃꯈꯥꯗ ꯀꯨꯝꯕꯗꯤ
ꯎꯝ ꯃꯔꯛ ꯃꯔꯛꯇ ꯗꯨꯝ ꯊꯦꯡꯅꯌꯦ ꯑꯗꯨ ꯀꯣ ꯀꯩꯅꯣ ꯃꯤ ꯑꯇꯣꯞꯄꯁꯤꯡꯗꯤ ꯔꯦꯟꯗ ꯂꯩꯕꯁꯤꯡꯗꯤ ꯔꯦꯟꯗ ꯂꯩꯕꯁꯤꯡꯕꯨ ꯑꯗꯨꯝ ꯀꯔꯤ ꯀꯔꯤꯅꯣ ꯏꯁꯤꯡ ꯏꯁꯤꯡ ꯌꯥꯝ ꯄꯥꯏꯌꯦ ꯑꯗꯨꯒꯨꯝꯕ ꯀꯔꯤꯒꯤꯔꯤꯅꯣ ꯑꯩ ꯑꯗꯨꯝ ꯍꯥꯡꯉꯤꯅ ꯑꯦ ꯍꯪꯗꯦꯒꯣ ꯇꯣꯄꯗꯤꯀꯣ ꯑꯗꯨꯒ ꯃꯣꯏꯗꯤ ꯎꯝ ꯃꯣꯏꯒꯤ ꯀꯔꯤ ꯍꯥꯏꯕ꯭ꯔꯥ ꯈꯪꯗꯦ ꯑꯗꯨꯝ ꯑ ꯏꯔꯨꯁꯨꯀꯣ ꯀꯔꯤꯅꯣ ꯍꯧꯖꯤꯛ ꯏꯔꯨꯕ ꯑꯗꯣ ꯅꯨꯡꯗꯥꯡꯗ ꯀꯣꯛ ꯏꯔꯨꯕꯗꯣ ꯑꯗꯨꯒꯨꯝꯕ ꯑꯗꯨꯝ ꯆꯄꯦꯠ ꯆꯄꯦꯠ ꯑꯗꯨꯝ ꯉꯥꯡꯉꯦꯕ
ꯎꯝ ꯑꯁ ꯑꯩꯗꯤ ꯂꯩꯕ ꯉꯝꯃꯣꯏ ꯏꯁꯤꯡ ꯄꯥꯏꯒꯜꯂꯤ ꯑꯩꯁꯨ
ꯀꯔꯤ ꯅꯠꯇꯦ ꯏꯁꯤꯡꯕꯨꯗꯤ ꯈꯤꯇꯪ ꯈꯤꯇꯪ ꯄꯥꯏꯌꯣ ꯑꯗꯨꯝ ꯍꯥꯏꯕ ꯌꯥꯏ ꯑꯗꯨ ꯑꯗꯨꯕꯨ ꯑ ꯏꯔꯨꯕꯒꯨꯝꯕ ꯐꯤ ꯁꯨꯕꯒꯨꯝꯕ ꯑ ꯍꯥꯏꯗ꯭ꯔꯁꯨ ꯌꯥꯕꯅꯦ ꯍꯥꯏꯕ ꯁꯦꯠꯄꯒꯤ ꯃꯣꯠꯄꯒꯤ ꯁꯨꯔꯣꯏ ꯃꯣꯏꯁꯨ ꯈꯥꯡꯉꯨꯅꯤꯀꯣ ꯑꯗꯨ ꯏꯔꯨꯕ ꯀꯣꯛ ꯏꯔꯨꯂ ꯀꯅꯣꯁ ꯀꯣꯏ ꯏꯔꯨꯕꯗꯣ ꯑꯗꯨꯒꯕ ꯉꯥ ꯃꯣꯏꯒꯤ ꯃꯆꯥꯗꯨꯅꯪꯀꯣ ꯈꯔ ꯍꯅꯨ ꯄꯤꯁꯤꯅꯦ ꯑꯗꯨꯃꯥꯏꯅ ꯇꯧꯋꯦꯕ
ꯅꯨꯄꯤ ꯑꯣꯏꯕꯒꯤ ꯈꯔ ꯅꯨꯄꯥ ꯑꯣꯏꯔꯗꯤ ꯈꯔ ꯁꯝꯅꯞ ꯇꯧꯒꯗꯕ
ꯎꯝ ꯍꯅꯨꯕꯤꯅꯤ ꯍꯥꯏꯔꯒ ꯑꯗꯨꯝ ꯈꯟꯕꯤꯉꯅꯤꯗꯣꯏꯗꯤ
ꯎꯝ
ꯑꯁꯦꯡꯕ ꯂꯥꯛꯑꯣꯀꯣ ꯉꯁꯤ ꯅꯪ ꯄꯨꯡ ꯃꯔꯤꯗ ꯅꯠꯇ꯭ꯔꯣ
ꯄꯨꯡ ꯃꯔꯤ ꯃꯈꯥꯏ
ꯃꯔꯤ ꯃꯈꯥꯏ ꯑꯗꯨ ꯌꯥꯏ ꯌꯥꯏꯅꯦ ꯃꯔꯤ ꯃꯈꯥ ꯑꯩꯗꯔꯣ ꯍꯣꯏ ꯆꯠꯄꯗꯣ ꯋꯥꯀꯤ ꯆꯠꯄꯗꯣ ꯑꯗꯨꯃꯥꯏꯅ ꯇꯧꯋꯦ ꯊꯣꯛꯄ ꯌꯥꯋꯦ
ꯅꯨꯡꯇꯤꯒ ꯆꯠꯕ꯭ꯔꯣ
ꯃꯔꯔꯝ ꯆꯜꯦ
ꯇꯥꯗꯣ ꯀꯥꯏꯗ ꯆꯠꯈꯤꯕ꯭ꯔꯣ ꯈꯪꯗꯦ ꯍꯧꯖꯤꯛ
ꯌꯨꯝ ꯑꯩ ꯌꯨꯝꯗ ꯂꯩꯌꯦ ꯍꯥꯏꯕꯅꯤ ꯉꯁꯥꯏ
ꯑꯣ ꯑꯁꯤ ꯑꯄꯥꯎꯗ ꯂꯥꯛꯑꯒ ꯂꯥꯛꯈ꯭ꯔꯦ ꯀꯩꯅꯣ ꯋꯥꯋꯀꯤꯡ ꯆꯅꯕ ꯊꯨ ꯉꯜꯂꯦ ꯍꯥꯏꯔꯒ ꯑꯩꯒꯤꯔꯨꯝꯗꯣ ꯐꯥꯎꯅꯍꯂꯛꯑꯦ
ꯎꯝ
ꯑꯗꯨꯗꯤ ꯅꯣꯏꯅꯤ ꯀꯨꯝꯃꯤꯟꯅꯕ ꯌꯥꯏꯅ
ꯆꯠꯂꯝꯅꯦꯍꯦ ꯃꯥ ꯆꯠꯂꯒꯦ ꯍꯥꯏꯕꯅꯦꯅꯔ
ꯎꯝ
ꯎꯝ
ꯎꯝ
ꯎꯝ
ꯑꯗꯨ ꯅꯪ ꯍꯣꯔꯦꯟ ꯂꯥꯛꯑꯀꯥꯟꯗ ꯀꯣ ꯑꯃꯨꯛ ꯇꯧꯔꯛꯑꯣ
ꯎꯝ ꯎꯝ ꯇꯔꯒꯦ ꯇꯃꯦꯀꯣ